ꯑꯣ
ꯑꯣ ꯍꯗꯅꯦ ꯍ ꯀꯌꯥꯝ ꯀꯩꯗꯧꯔꯤꯅꯣ
ꯗ ꯍꯥ ꯀꯅ ꯑꯗ
ꯁꯣꯣꯏ ꯂꯩꯣꯏꯅꯦ ꯁꯣꯣꯏ ꯊꯣꯛ
ꯀꯥꯏ ꯂꯩ ꯀꯥꯏ ꯂꯩ
ꯑꯗ
ꯎꯝ
ꯌꯦꯗꯩꯅ
ꯃꯍꯥꯎꯁꯥꯅꯤ ꯑꯩꯔꯣ ꯍꯧꯖꯤꯛꯃꯛꯇ ꯆꯥꯛꯁꯔꯒ ꯊꯝꯔꯤꯌꯦ
ꯉꯥꯏꯈꯣ ꯀꯩ ꯏꯟꯁꯥꯡ ꯆꯥꯔꯦ
ꯃꯁꯤꯁꯦ ꯈꯦꯃꯦꯦꯟꯒ ꯑꯂꯨꯒ ꯀꯔꯤꯌꯥꯁ ꯑ
ꯑꯣ ꯈꯪ ꯀ ꯐꯔꯤ ꯌꯥ
ꯍꯦꯛ ꯆꯥꯗ꯭ꯔꯤꯌꯦ ꯑꯩ ꯆꯗ꯭ꯔꯤꯌꯦ
ꯑꯦ ꯐꯥꯁꯁꯇꯧ
ꯍꯣꯏ ꯉꯁꯤ ꯈꯔ ꯐꯥꯁꯇꯤꯡ ꯂꯧꯕ ꯑꯩ ꯉꯁꯤ ꯀꯩ ꯊꯕꯛ ꯇꯧꯒꯦ ꯌꯨꯝ ꯌꯨꯝꯗ ꯑꯗꯨꯝ ꯂꯩꯕ꯭ꯔꯣ ꯅꯠꯇ꯭ꯔꯒ ꯍꯤꯄꯨꯔꯒ ꯇꯨꯝꯨꯔꯒ ꯑꯗꯨꯝ ꯆꯥꯔꯒ ꯍꯛꯇ ꯂꯩꯕ꯭ꯔꯣ ꯅꯠꯇ꯭ꯔꯒ ꯂꯧ ꯆꯠꯄ ꯑꯗꯨꯒ꯭ꯔꯣ ꯇꯥꯕ꯭ꯔꯥ
ꯑꯁ ꯂꯥꯏꯗ
ꯑꯁ ꯍꯥꯏꯇꯦ
ꯑꯩꯒꯤ ꯂꯠ ꯃꯥꯟꯗꯦꯗ ꯇꯥꯕ꯭ꯔꯣ ꯍꯧꯖꯤꯛ
ꯇꯌꯦ
ꯍꯧꯖꯤꯛ ꯇꯥꯔꯕ꯭ꯔꯣ
ꯇꯥꯏꯌꯦ
ꯑꯥ ꯑꯗꯨꯗꯤ ꯍꯥꯏꯔꯛꯑꯣ
ꯉꯁꯤꯁꯦ ꯀꯃꯥꯏꯅ ꯂꯦꯟꯒꯦ ꯉꯁꯤ ꯍꯥꯏꯕ
ꯃꯁꯤꯁꯤ ꯅꯦꯠꯋꯥꯛ ꯌꯥꯗꯕꯒꯤ ꯉꯁꯤ ꯅꯨꯡꯁꯥꯗ ꯑꯃꯨꯀ ꯑꯩ ꯐꯝꯒ ꯂꯩꯕꯅꯤ ꯃꯅꯣ ꯃꯅꯣ ꯃꯅꯣ ꯃ ꯅꯦꯠꯋꯥꯛ ꯌꯥꯗꯕꯀꯣ ꯑꯗꯨ ꯃꯄꯥꯟ ꯊꯣꯛꯥꯎꯑꯗꯤ ꯅꯦꯠꯋꯥꯛꯁꯦ ꯌꯥꯕ
ꯅꯨꯡꯁꯥ ꯁꯥꯏꯍ ꯍꯥꯏꯅꯦ
ꯍꯥꯏꯔꯣ
ꯅꯨꯡꯁꯥ ꯌꯥꯝ ꯀꯜꯂꯦ ꯍꯥꯏꯅꯦ ꯑꯗꯣ ꯑꯗꯨꯂꯣꯝꯗ
ꯀꯟꯕꯁꯤꯅ ꯂꯣꯏꯔꯕꯅꯤ ꯑꯩ ꯍꯧꯖꯤꯛꯁꯨ
ꯇꯨꯋꯦ
ꯌꯥꯝ ꯅꯨꯡꯉꯥꯏꯌꯦ ꯑꯗꯨꯗꯤ ꯅꯪꯗꯤ ꯆꯤꯡꯗ ꯂꯩꯕ ꯃꯥꯜꯂꯀꯣ
ꯑꯩ ꯆꯤꯡꯗ ꯂꯩꯇꯑ ꯇꯝꯄꯥꯛꯇ ꯂꯩ
ꯇꯝꯄꯥꯛ ꯑꯗꯨꯒ ꯇꯝꯄꯥꯛꯗ ꯂꯩꯔꯗꯤ ꯏꯁꯤꯡꯒꯨꯝꯕ ꯅꯣꯡ ꯄꯨꯔ ꯆꯨꯕꯅꯦ ꯍꯥꯥ ꯃ ꯇꯝꯄꯥꯛ ꯂꯥꯏꯌꯦꯛꯄꯨ ꯅꯣꯡ ꯆꯨꯕ꯭ꯔꯣ ꯍꯥꯏꯕꯅꯦ ꯍꯧꯖꯤꯛ
ꯑ ꯅꯣꯡꯖꯨꯍꯦ ꯀꯅꯣ ꯂꯩꯀꯥꯏ ꯂꯩꯀꯥꯏ ꯂꯩꯕ ꯑꯣꯏꯔꯕꯅꯤ ꯇꯝꯄꯥꯛꯇ ꯂꯩꯔꯤ ꯅꯣꯡꯖꯨ
ꯑꯣ ꯑꯗꯣ ꯍꯧꯖꯤꯛꯤ ꯀꯔꯤ ꯀꯔꯤ ꯇꯧꯔꯒ ꯂꯩꯕ ꯅꯪꯗꯤ
ꯑꯩꯁꯨ ꯍꯧꯖꯤꯦꯟ ꯑꯉꯥꯡ ꯄꯔꯤ
ꯍꯥꯥ
ꯑꯉꯥꯡ ꯄꯣꯔꯤꯌꯦ꯫
ꯑꯉꯥꯡ ꯄꯣꯔꯤꯌꯦ꯫
ꯑꯥ꯫
ꯑꯗꯨꯗꯤ ꯀꯔꯤꯒꯤ ꯈꯪꯗꯦꯍꯦ ꯍꯥꯏꯕꯗꯤ꯫
ꯍꯥꯏꯕꯗꯤ꯫
ꯃꯃꯤꯡ ꯍꯥꯏꯕꯗꯤ ꯍꯥꯏꯕꯅꯤ ꯑꯗꯨ
ꯍꯥꯏꯕꯗꯤ ꯍꯥꯏꯕꯅꯤꯗꯤ꯫
ꯅꯪꯒꯤꯔꯣ ꯅꯠꯇ꯭ꯔꯒꯅ ꯑ ꯍꯥꯥ꯫
ꯈꯣꯏ ꯀꯛꯀꯥꯒꯤ꯫
ꯑꯣ꯫ ꯅꯪꯒꯤ ꯑꯣꯏꯔꯕ ꯃꯥꯜꯂꯤꯀꯣ꯫
ꯍꯣꯏ ꯑꯩꯒꯤ ꯑꯣꯏꯗꯣꯔꯕꯅꯦ ꯄꯣꯛ ꯄꯅ ꯑꯩꯈꯣꯏ ꯀꯥꯒ ꯑꯩꯈꯣꯏ ꯃꯥꯇꯣꯟꯅ ꯄꯣꯛꯄꯤꯕ ꯑꯗꯣ ꯑꯩꯒꯤ ꯑꯣꯏꯗꯣꯔꯦ꯫
ꯍꯧꯖꯤꯛ ꯅꯪ ꯅꯪ ꯍꯧꯖꯤꯛꯇꯤ ꯅꯪꯒꯤ ꯑꯣꯏꯔꯤꯗꯤꯅ꯫
ꯎꯝ ꯑꯣꯏꯔꯦ ꯑꯩꯒꯤ ꯑꯩ ꯏꯅꯥꯛꯇ ꯂꯩꯕꯅꯤꯅ ꯑꯩꯒꯤ ꯑꯣꯏꯔꯦ꯫
ꯑꯗꯣ꯫ ꯅꯪꯒꯤ ꯈꯣꯟ ꯇꯥꯕꯁꯦ ꯌꯥꯝ ꯅꯨꯡꯁꯤꯍꯦ꯫
ꯑꯦ ꯁꯦꯡꯕꯔꯣꯅꯦ ꯑꯩꯒꯤ ꯈꯣꯏꯥꯟ ꯀꯃꯥꯏ ꯇꯧꯒꯦ ꯌꯥꯝ ꯆꯥꯎꯕ꯭ꯔꯣ ꯄꯤꯛꯄꯔꯣ꯫
ꯆꯥꯎꯗꯦ ꯑꯗꯨꯕꯨ ꯌꯥꯝ ꯅꯨꯡꯁꯤꯕꯒꯤ ꯈꯣꯟꯅꯤ꯫
ꯏꯁ ꯂꯣꯏꯔꯦ ꯐꯩꯅ ꯉꯥꯡꯕꯒꯤꯔꯣ꯫
ꯌꯥ ꯍꯣꯏ ꯐꯖꯅ ꯉꯥꯡꯕꯒꯤ꯫
ꯑꯣꯏꯔꯝꯃꯅꯤ꯫
ꯇꯥꯡꯗꯦ꯫
ꯊꯣꯠ ꯊꯣꯠ ꯂꯥꯎꯕ ꯍꯥꯏꯕꯗꯨ
ꯅꯣꯛꯀꯅꯨ ꯑꯉꯥꯡ ꯍꯧꯒꯠꯀꯅꯤ꯫
ꯑꯁꯦꯡꯕ ꯍꯧꯒꯠꯀꯦ ꯇꯧꯋꯦ꯫ ꯅꯣꯛꯇ꯭ꯔꯗꯤ ꯋꯥ ꯉꯥꯡꯕꯁꯨ ꯍꯩꯇꯕꯅꯤꯅꯀꯣ꯫ ꯎꯝ ꯇꯧꯋꯦ꯫
ꯑꯗꯨꯒꯤ ꯅꯦ꯫
ꯅꯥꯁꯥꯏ꯫
ꯗꯣꯛꯇꯔ ꯍꯥꯏ ꯅꯣꯛꯄꯁꯦ ꯈ꯭ꯋꯥꯏꯗꯒꯤ
ꯈ꯭ꯋꯥꯏꯗꯒꯤ ꯐꯕ ꯍꯤꯗꯥꯛꯅꯦ ꯑꯗꯨ ꯑꯣꯏꯔꯖꯨ ꯅꯣꯛꯄ ꯀꯟꯕ ꯃꯤꯖꯤ꯫ ꯅꯣꯛꯄ ꯀꯟꯕ ꯃꯤꯖꯤꯡꯁꯦ ꯀꯞꯀꯜꯂꯦ ꯍꯥꯏꯌꯦ꯫ ꯅꯪꯗꯤ ꯅꯆꯥ ꯂꯩꯔꯕꯣ꯫
ꯍꯥꯏꯌꯣ ꯍꯥꯏꯌꯣ꯫
ꯅꯪ ꯅꯆꯥ ꯂꯩꯔꯕꯣ ꯅꯪ ꯅꯆꯥ ꯂꯩꯔꯕꯣ꯫ ꯍꯥꯥ ꯅꯪ ꯅꯆꯥ ꯂꯩꯔꯕꯣ ꯍꯥꯏꯔꯒ꯫ ꯍꯥꯥ꯫ ꯅꯪꯒꯤ ꯀꯩꯅꯣꯁꯦ ꯌꯥꯝ ꯅꯨꯡꯉꯥꯏꯗꯦꯗ꯫